ꯍ ꯇꯥꯢ ꯇꯥꯢ ꯍꯥꯢꯕꯤꯌꯣ ꯎꯝ
ꯑꯗꯨꯅꯦ ꯂꯥꯢꯔꯤꯛ ꯇꯝꯕꯁꯤꯡꯁꯤꯀꯣ ꯃꯔꯝꯗꯤ ꯍꯧꯖꯤꯛꯀꯥꯟꯗꯒꯤ ꯇꯝꯕꯁꯤꯡꯁꯦ ꯍꯣꯢ
ꯎꯝ
ꯈꯔ ꯈꯔꯗꯤ ꯃꯨꯟꯅ ꯇꯝꯃꯦ ꯑꯗꯨꯕꯨ ꯍꯧꯖꯤꯛꯀꯥꯟꯒꯤ ꯁꯥꯇ꯭ꯔꯁꯤꯡꯁꯤ
ꯍꯣꯢ
ꯈꯪꯗ ꯍꯣꯢ ꯍꯣꯢ ꯑꯗꯨꯅꯦ ꯑꯗꯨꯅꯤ ꯃꯗꯨꯒꯤ ꯋꯥꯅꯤ ꯑꯩ ꯀꯥꯎꯔꯣꯢꯗ ꯉꯁꯥꯢ ꯄꯨꯛꯅꯤꯡ ꯆꯪꯉꯅ ꯇꯧꯋꯦꯕ ꯍꯣꯏ
ꯃꯇꯝꯗꯨꯁꯨ ꯑꯩꯈꯣꯏꯁꯨ ꯇꯧꯔꯛꯑꯦꯕ ꯑꯁ ꯍꯟꯅ ꯑꯉꯥꯡ ꯑꯣꯏꯔꯤꯉꯥꯏ ꯑꯦꯂꯚꯦꯟ ꯇꯨꯌꯦꯜꯕ ꯀꯥꯔꯤꯉꯩ ꯃꯇꯝꯗꯀꯣ ꯊꯋꯥꯏ ꯊꯋꯥꯏ ꯆꯪꯗꯦꯕ ꯇꯨꯡꯒꯤ ꯐ꯭ꯌꯨꯆꯔꯒꯤ ꯈꯟꯗꯕꯗꯣ ꯑꯗꯨ ꯇꯝ ꯇꯝꯃꯦ ꯑꯗꯨ ꯀ꯭ꯂꯥꯁꯁꯨꯨ ꯇꯧꯅꯤꯡꯉꯗꯤ ꯌꯥꯎꯕ ꯆꯠꯅꯤꯡꯉꯗꯤ ꯆꯠꯄ ꯆꯠꯅꯤꯡꯗ꯭ꯔꯗꯤ ꯆꯠꯄ ꯂꯥꯏꯔꯤꯛ ꯄꯥꯅꯤꯡꯉꯗꯤ ꯄꯥꯕꯀꯣ ꯑꯗꯣ ꯍꯧꯖꯤꯛ ꯑꯩꯈꯣꯏ ꯑꯍꯟ ꯑꯣꯏꯔꯛꯄꯗ ꯔꯤꯒ꯭ꯔꯦꯠ ꯇꯧꯋꯦꯕ ꯑꯁ ꯈꯔ ꯇꯧꯔꯝꯗ꯭ꯔꯗꯤ ꯐꯒꯅꯤꯀꯣ ꯍꯥꯏꯅꯀꯣ ꯐꯖꯅ ꯍꯣꯠꯅꯔꯝꯃꯗꯤ ꯍꯧꯖꯤꯛ ꯊꯕꯛ ꯅꯨꯡꯉꯥꯏꯅ ꯐꯪꯉꯒ ꯅꯨꯡꯉꯥꯏꯅ ꯇꯣꯂꯣꯞ ꯆꯥꯔꯒ ꯂꯩꯔꯝꯒꯅꯤ ꯍꯥꯏꯕꯖꯤ ꯑꯩꯈꯣꯏ ꯍꯧꯖꯤꯛ ꯑꯩꯈꯣꯏꯁꯨ ꯈꯪꯉꯦꯕ ꯃꯦꯆꯣꯔ ꯑꯣꯏꯔꯛꯄ ꯀꯥꯟꯗ ꯀꯣ
ꯍꯣꯏ ꯍꯣꯏ ꯑꯗꯨꯅꯤ
ꯎꯝ ꯃꯇꯝꯁꯤ ꯈꯪꯗꯦꯅꯦ ꯄꯥꯝꯃꯨꯏꯅꯦ ꯍꯧꯕ ꯈꯪꯗꯦꯅꯦ ꯑꯗꯨꯅꯤ ꯑꯗꯨꯒꯤ ꯑꯩꯈꯣꯏꯅ ꯍꯧꯖꯤꯛꯀꯥꯟ ꯑꯉꯥꯡ ꯏꯟꯈꯠꯂꯛꯄ ꯑꯉꯥꯡꯁꯤꯡꯕꯨ ꯑꯦꯗꯚꯥꯏꯁ ꯄꯤꯕꯅꯦ ꯂꯥꯏꯔꯤꯛ ꯂꯥꯏꯁꯨ ꯐꯖꯅ ꯇꯝꯃꯣ ꯑꯦꯛꯖꯥꯝꯒꯨꯝꯕ ꯐꯖꯅ ꯊꯥꯅꯤꯡꯉꯥꯏ ꯍꯣꯠꯅꯧ ꯆꯍꯤ ꯅꯧꯔꯤꯉꯩ ꯃꯇꯝꯁꯤꯗ ꯑꯩꯅ
ꯉꯥꯏꯍꯥꯛ ꯂꯩꯔꯛꯑꯗꯤ ꯆꯍꯤ ꯑꯃꯨꯛ ꯂꯦꯁ ꯂꯤꯃꯤꯠ ꯌꯧꯔꯛꯑꯅꯤ ꯃꯤ ꯅꯠꯇ꯭ꯔꯥ
ꯍꯣꯏ ꯍꯣꯏ ꯆꯨꯝꯃꯦ
ꯑꯗꯨꯅꯦꯕ ꯑꯗꯨꯒꯤ ꯑꯁ ꯑꯩꯈꯣꯏꯅ ꯑꯦꯛꯁꯄꯤꯔꯤꯌꯦꯟꯁ ꯐꯪꯕꯗꯣ ꯑꯉꯥꯡꯁꯤꯡꯗ ꯑꯃꯨꯛ ꯇꯝꯕꯤꯕꯅꯤꯅꯦ ꯃꯣꯏ ꯂꯧꯕ ꯂꯧꯅꯤꯡꯗꯕ ꯚꯥꯞ ꯇꯥꯗ꯭ꯔꯦ
ꯍꯣꯏ ꯑꯗꯨꯕꯨ ꯃꯈꯣꯏꯅ ꯂꯧꯅꯤꯡꯗ꯭ꯔꯗꯤ ꯀꯔꯤꯁꯨ ꯎꯄꯥꯏ ꯂꯩꯔꯤꯅꯀꯣ
ꯅꯀꯣ ꯑꯩꯈꯣꯏꯗꯤ ꯑꯗꯨꯝ ꯍꯥꯏꯕꯤꯕꯩ ꯋꯥꯅꯦꯕ ꯃꯣꯏ ꯀꯔꯤ ꯇꯧꯕꯗꯅ
ꯑꯗꯨꯅꯤ ꯍꯧꯖꯤꯛꯀꯥꯟꯁꯤ ꯐꯣꯟ ꯂꯩꯕꯒꯤꯀꯣ ꯕꯦꯔꯥ ꯀꯥꯔꯦꯕ ꯑꯉꯥꯡꯁꯤꯡꯁꯦ
ꯑ ꯍꯧꯖꯤꯛ ꯒꯦꯝ ꯉꯥꯛꯇ ꯂꯩꯁꯥꯕꯤ ꯋꯥꯔꯤ ꯁꯥꯕ ꯑꯗꯨ ꯇꯧꯔ ꯂꯩꯔꯦꯅꯦ
ꯑꯗꯨꯅꯤ ꯑꯗꯨꯅꯤ ꯃꯗꯨꯅꯤ ꯑꯉꯥꯡꯁꯤꯡꯒꯤ ꯁꯥꯇ꯭ꯔꯁꯤꯡꯒꯤ ꯄꯨꯟꯁꯤ ꯂꯣꯏꯁꯟꯕꯗꯨꯃꯨꯛꯅꯦꯕ ꯑꯗꯨꯒ ꯃꯄꯥꯟ ꯊꯣꯛꯂꯛꯑꯦ ꯃꯄꯥꯟ ꯊꯣꯛꯑꯒ ꯀꯔꯤ ꯍꯥꯏꯁꯤꯔ ꯃꯁꯥ ꯃꯁꯥ ꯈꯛꯇ ꯂꯩꯔꯒꯀꯣ ꯐꯣꯟ ꯄꯥꯏꯔꯒ ꯑꯗꯨꯒ ꯂꯤꯛ ꯄꯥꯗꯕ ꯑꯗꯨꯒ ꯂꯩꯁꯥꯕꯤꯒ ꯋꯥꯔꯤ ꯁꯥꯕ ꯑꯗꯨꯗ ꯑꯗꯨꯒ ꯃꯣꯏꯅ ꯑꯃꯨꯛꯀ ꯑꯉꯥꯡꯁꯤꯡꯒ ꯆꯦꯟꯒꯅꯤꯀꯣ ꯑꯗꯨꯒꯤ ꯃꯔꯝꯅꯤꯕ ꯍꯧꯖꯤꯛꯀꯥꯟꯒꯤ ꯑꯥ ꯑꯩꯈꯣꯏ ꯍꯧꯖꯤꯛꯀꯥꯟꯒꯤ ꯁꯦꯟꯆꯨꯔꯤꯒꯤ ꯂꯩꯅꯥ ꯍꯥꯏꯕꯗꯣ ꯑꯗꯨꯅꯦꯕ
ꯌꯥꯏꯅꯦ ꯑꯗꯨꯅꯤ ꯑꯗꯨ ꯑꯗꯨꯃꯛꯅꯤ
ꯑꯗꯨꯒꯤꯅꯦꯕꯨ ꯑꯩꯁꯨ ꯅꯨꯄꯤ ꯊꯤꯗ꯭ꯔꯤꯗ ꯄꯥꯝꯗꯦ ꯍꯧꯖꯤꯛꯁꯤ ꯍꯥꯏꯕꯅꯦꯕꯀꯣ ꯊꯕꯛ ꯂꯩꯔꯒ ꯈꯔ ꯈꯔ ꯑꯩꯈꯣꯏꯒꯤ ꯀꯔꯤ ꯍꯥꯏꯁꯤꯔ ꯐꯥꯎꯟꯗꯦꯁꯟꯒ ꯏꯟꯀꯝ ꯂꯩꯔꯗꯤꯀꯣ
ꯃꯣꯏꯗ ꯑꯗꯨꯝ ꯍꯥꯟꯅ ꯊꯕꯛ ꯑꯗꯨꯅ ꯐꯦꯃꯤꯂꯤ ꯐꯖꯅ ꯌꯦꯡꯂꯒꯀꯣ ꯏꯃꯨꯡ ꯐꯖ ꯑꯗꯨꯅ ꯌꯦꯡꯕꯤ ꯌꯦꯡꯉꯒ ꯊꯥꯈ꯭ꯔꯒ ꯀꯣꯟ ꯂꯧꯕꯅ ꯐꯩꯗ
ꯑꯗꯨꯒꯤꯅꯤ ꯑꯗꯨꯒꯤ ꯋꯥꯈꯜ ꯂꯩꯕꯒꯤꯀꯣ ꯑꯩꯁꯨ ꯍꯨꯖꯤꯛ ꯍꯨꯖꯤꯛꯇꯤ ꯄꯥꯝꯗꯦꯕ꯫
ꯎꯝ ꯍꯣꯔꯦꯟ ꯐꯦꯃꯤꯂꯤ ꯂꯩꯔꯗꯤ ꯑꯃꯨꯛꯀ ꯅꯪꯒꯤ ꯐꯦꯃꯤꯂꯤꯒꯤ ꯑꯦꯛꯁꯄꯦꯟꯁ ꯀꯣ
ꯍꯣꯏ ꯍꯣꯏ ꯍꯣꯏ ꯑꯗꯨꯒꯤꯅꯦ ꯑꯗꯨꯒꯤꯅꯤ ꯑꯗꯨ ꯈꯟꯕꯗꯀꯣ ꯋꯥꯏꯕ꯫
ꯑꯅ ꯃꯤ ꯑꯣꯏꯔꯒ ꯏꯃꯨꯡ ꯏꯆꯤꯟ ꯏꯅꯥꯎ ꯂꯣꯏ ꯁꯦꯝꯒꯗꯕꯅꯤ ꯃꯤ ꯑꯣꯏꯅꯕ꯫ ꯑꯗꯨꯒꯤ ꯃꯇꯨꯡꯟꯅꯀꯣ ꯅꯨꯄꯤ ꯇꯥꯞꯅ ꯀꯣꯟꯅ ꯊꯤꯗꯧꯅꯤꯗ꯫ ꯑꯈꯣꯏꯁꯨ ꯆꯍꯤ ꯅꯧꯔꯤꯉꯩꯗꯗꯤ ꯅꯨꯄꯤ ꯊꯤꯡꯅꯤꯡꯉꯦ ꯐꯠꯐꯠ ꯂꯧꯅꯤꯡꯉꯦ ꯑꯗꯨ ꯑꯣꯏꯔꯁꯨ ꯑꯗꯨꯝ ꯑꯗꯨꯒꯨꯝꯕ ꯈꯜꯂꯒꯀꯣ ꯂꯧꯔ ꯍꯨꯖꯤꯛꯇꯤ ꯑꯗꯨꯝ ꯍꯥꯏꯅꯔꯛꯇꯗ
ꯍꯣꯏ ꯀ꯭ꯂꯥꯁ ꯑꯩꯠ ꯅꯥꯏꯟ ꯇꯦꯟ ꯀꯨꯝꯕꯗꯤ ꯑꯩꯁ ꯅꯨꯄꯤ ꯇꯁꯦꯡꯅ ꯍꯥꯏꯔꯗꯤꯀꯣ ꯃꯗꯨꯒꯤ ꯃꯐꯝꯗꯤ ꯃꯣꯏ ꯅꯨꯄꯤ ꯊꯤꯡꯅꯤꯡꯕꯒ ꯑꯗꯨꯒ ꯅꯨꯄꯤ ꯃꯁꯛ ꯐꯖꯕ ꯎꯔꯗꯤ ꯀ꯭ꯔꯤ ꯍꯥꯏꯁꯤꯔ ꯆꯦꯊꯤ ꯄꯤꯕ ꯑꯗꯨꯗꯥꯏ ꯑꯈꯣꯏꯒꯤ ꯀ꯭ꯔꯤ ꯍꯥꯏꯁꯤꯔ ꯁꯨꯃꯥꯏ ꯇꯧꯋꯦꯕꯀꯣ ꯑꯗꯨ ꯀ꯭ꯂꯥꯁ ꯏꯂꯚꯦꯟ ꯇꯨꯌꯦꯜꯐ ꯐꯥꯎꯗ ꯁꯨꯃꯥꯏ ꯇꯧꯋꯦꯕ ꯑꯗꯨꯕꯨ ꯀ꯭ꯔꯤ ꯍꯥꯏꯁꯤꯔꯥ ꯑꯈꯣꯏꯒꯤ ꯑꯥ ꯒ꯭ꯔꯦꯖꯨꯋꯦꯠꯇ ꯑꯃꯨꯛꯀ ꯍꯧꯔꯗꯤ ꯈꯣꯏꯒꯤ ꯇꯨꯡꯒꯤ ꯄꯨꯟꯁꯤꯒꯤ ꯑꯃꯨꯛꯀ ꯅꯤꯡꯁꯤꯡꯖꯔꯤꯕꯀꯣ ꯑꯗꯨ ꯃꯗꯨꯒꯤ ꯅꯤꯡꯁꯤꯡꯖꯕ ꯃꯇꯝꯗ ꯁꯨꯃꯥꯏꯅ ꯑꯥ ꯂꯩꯁꯥꯕꯤ ꯂꯩꯕ ꯑꯃꯨꯛꯒ ꯂꯩꯁꯥꯕꯤꯒ ꯁꯨꯃꯥꯏꯅ ꯇꯧꯕ ꯑꯗꯨꯗꯁꯨ ꯄꯥꯝꯖꯗ꯭ꯔꯦꯕꯀꯣ
ꯍꯣꯏ ꯃꯥꯅꯤ ꯃꯥꯅꯤ
ꯀ꯭ꯂꯥꯁ ꯑꯩꯠ ꯅꯥꯏꯟ ꯇꯦꯟꯒꯨꯝꯕꯗ ꯃꯇꯝꯗ ꯑꯉꯥꯡꯁꯤꯡꯕꯨ ꯐꯖꯅ ꯆꯩꯕ ꯑꯗꯨꯗ ꯇꯧꯔꯗꯤ ꯌꯥꯝ ꯐꯖꯒꯅꯦꯕ ꯑꯗꯨꯒꯤ ꯃꯇꯝꯅꯤꯕꯀꯣ ꯑꯉꯥꯡꯁꯤꯡꯒꯤ ꯄꯨꯟꯁꯤ ꯌꯥꯝ ꯁꯨ ꯍꯣꯏꯕꯗꯣ
ꯍꯣꯏ
ꯑꯗꯨ ꯅꯠꯗꯗꯤ ꯑꯁ ꯂꯝꯗꯝꯁꯤꯗ ꯑꯃꯨꯛꯀ ꯑꯣꯚꯔ ꯄꯣꯄꯨꯂꯦꯇꯦꯠ ꯇꯧꯅꯤꯕ
ꯍꯣꯏ
ꯍꯧꯖꯤꯛꯇꯤ ꯀ꯭ꯔꯤ ꯇꯧꯔꯤꯅꯣ ꯅꯪꯗꯤ?
ꯍꯧꯖꯤꯛꯇꯤ ꯑꯗꯨꯝ ꯑꯩꯁꯨ ꯄꯣꯠ ꯊꯥꯔꯤꯌꯦꯗ꯫ ꯆꯥꯛ ꯆꯥꯔꯒ ꯍꯣꯔꯦꯟꯗꯤ ꯏꯁꯇꯗꯤ ꯈꯔ ꯉꯍꯥꯛꯇꯪ ꯇꯧꯅꯤ꯫
ꯑꯣ ꯌꯥꯝ ꯐꯥꯏꯅꯦ ꯑꯁ
ꯎꯝ
ꯀꯔꯤ ꯑꯦꯛꯖꯥꯝ ꯊꯥꯅꯤꯡꯉꯥꯏ ꯂꯩꯕ꯭ꯔꯣ?
ꯑꯩꯁꯤ ꯕꯦꯡ ꯄꯤ ꯑꯣꯒꯤ ꯑꯃ ꯑꯦꯛꯖꯥꯝ ꯑꯃ ꯇꯤꯐꯦꯀꯦꯁꯟ ꯑꯃ ꯊꯣꯛꯄꯗꯣ ꯑꯦꯁ ꯕꯤ ꯑꯥꯏꯒꯤ
ꯑꯁ ꯑꯩꯁ ꯕꯦꯡꯒꯤ ꯊꯕꯛꯁꯨ ꯌꯥꯝ ꯅꯨꯡꯉꯥꯏ ꯑꯗꯨꯕꯨ ꯃꯈꯣꯏꯗꯤ ꯄꯩꯁꯥꯁꯨ ꯌꯥꯝ ꯀ꯭ꯔꯤ ꯍꯥꯏꯁꯤꯔ ꯇꯧꯔꯣꯞꯁꯨ ꯌꯥꯝ ꯋꯥꯡꯉꯦ ꯍꯥꯏ ꯄꯥꯎ ꯇꯥꯏꯀꯣ ꯑꯣ ꯑꯗꯨ
ꯕꯦꯡꯒꯤ
ꯑꯗꯨꯅꯤ ꯌꯥꯝ ꯐꯥꯏꯅꯦ ꯑꯗꯨꯗꯤ ꯕꯦꯡ ꯄꯤ ꯑꯣ ꯒꯤꯗꯤ꯫
ꯍꯣꯏ ꯑꯁ ꯑꯗꯨ, ꯍꯣꯏ ꯍꯥꯏꯌꯣ꯫
ꯃꯤꯌꯥꯝꯅ ꯀꯔꯤ ꯍꯥꯏꯁꯤꯔ ꯑꯗꯨꯒꯤ ꯕꯦꯡ ꯑꯦꯛꯖꯥꯝ ꯇ꯭ꯔꯥꯏ ꯇꯧꯕꯀꯣ ꯑꯗꯨ, ꯃꯈꯣꯏꯁꯦ ꯊꯣꯛꯉꯝꯗꯦꯕ ꯍꯥꯏꯕꯗꯤ ꯈꯪꯗꯦ ꯑꯩꯁꯨ ꯇ꯭ꯔꯥꯏ ꯇꯧ ꯇꯧꯕꯤꯗꯦ ꯑꯗꯨꯕꯨ, ꯌꯥꯝꯅ ꯀꯔꯤ ꯍꯥꯏꯁꯤꯔꯥ ꯑꯥ ꯀꯣꯏꯁꯟꯁꯤꯡꯅꯀꯣ, ꯇ꯭ꯔꯤꯛꯀꯤ ꯇꯧꯋꯦ ꯍꯥꯏꯕꯀꯣ ꯃꯈꯣꯏꯅ ꯍꯥꯏꯕꯗꯣ꯫
ꯍꯣꯏ ꯇ꯭ꯔꯤꯀꯤ ꯇꯧꯋꯦ ꯌꯥꯝ ꯇ꯭ꯔꯤꯀꯤ ꯇꯧꯋꯦ꯫
ꯑꯗꯨ ꯍꯣꯏ ꯑꯃꯨꯛꯀꯥ ꯊꯣꯂꯛꯑꯗꯤ ꯑꯁ꯫ ꯕꯦꯡ ꯑꯅꯤ ꯑꯍꯨꯝ ꯁꯦꯝꯕ ꯇꯥꯔꯦꯅꯦ꯫
ꯑꯃꯗꯣꯏ ꯌꯥꯝ ꯄꯤꯛꯅꯤꯕ ꯑꯅꯤ ꯑꯍꯨꯝ ꯄꯥꯏꯔꯗꯤ꯫
ꯎꯝ ꯀꯔꯤ? ꯀꯔꯤ ꯃꯊꯦꯜ ꯍꯣꯠꯅꯒꯦ ꯉꯁꯤꯗꯤ, ꯀꯔꯤ ꯃꯊꯦꯜ ꯆꯥꯒꯗ꯭ꯔꯣ?
ꯈꯪꯗꯦꯀꯣ ꯑꯩꯒꯤ ꯑꯟꯇꯤꯅ ꯊꯣꯡꯕꯅꯤ ꯆꯤꯡꯒꯤ ꯆꯤꯡꯒꯤ ꯉꯁꯥꯏ ꯊꯥꯡ ꯃꯥꯥꯡꯗ ꯉꯁꯤꯗꯤ ꯍꯥꯏꯕꯗꯤ ꯉꯁꯤꯗꯤ ꯋꯦꯠꯅꯦꯖꯗꯦꯒꯤ꯫ ꯕꯖꯥꯔ ꯅꯨꯃꯤꯠꯅꯤꯅꯥꯀꯣ ꯑꯗꯨ
ꯎꯝ ꯍꯣꯏ꯫
ꯕꯖꯥꯔꯗ ꯄꯣꯠ ꯀ꯭ꯔꯤ ꯀ꯭ꯔꯤ ꯆꯤꯡꯒꯤ ꯄꯣꯠꯁꯤꯡ ꯂꯥꯛꯑꯦꯕꯀꯣ꯫ ꯂꯥꯛꯕ ꯍꯥꯏꯕꯗꯤ, ꯉꯁꯤ ꯈꯛ ꯈꯛꯇ ꯂꯥ ꯂꯥꯛꯄꯀꯣ ꯑꯩꯈꯣꯏꯒꯤ ꯕꯖꯥꯔꯒꯤ ꯅꯨꯃꯤꯠꯇꯣ꯫ ꯑꯗꯣ ꯍꯧꯖꯤꯛꯇꯤ꯫ ꯑꯥ ꯆꯤꯡꯒꯤ ꯀ꯭ꯔꯤ ꯀꯔꯥ ꯑꯃꯒ ꯄꯨꯔꯒ ꯂꯥꯛꯄ ꯁꯤꯡꯅꯤꯀꯣ꯫
ꯎꯝ
ꯌꯥꯝ ꯍꯥꯎ ꯍꯥꯎꯕ ꯑꯗꯨꯒ ꯃꯈꯣꯏꯅ ꯂꯧꯕ ꯃꯥꯂꯦ꯫
ꯑꯣ꯫
ꯊꯣꯡꯕ ꯃꯥꯜꯂꯦ꯫ ꯑꯗꯨꯕꯨ ꯆꯤꯡꯒꯤ ꯌꯦꯟꯁꯥꯡꯁꯦ ꯌꯥꯝ ꯍꯥꯎꯋꯤꯀꯣ ꯇꯝꯄꯥꯛꯇꯒꯤꯁꯨ꯫
ꯍꯧꯒꯅꯤ ꯍꯥꯔ ꯌꯥꯎꯗꯕꯅꯤꯅꯀꯣ꯫ ꯄꯤꯌꯣꯔ ꯑꯣꯔꯒꯥꯅꯤꯛꯅꯦꯅ ꯆꯥꯕꯗ ꯐꯖꯅ ꯍꯥꯎꯋꯦꯕ ꯚꯤꯇꯥꯃꯤꯟꯁꯨ ꯂꯩꯌꯦꯕ꯫
ꯍꯣꯏ ꯇꯝꯄꯥꯛꯀꯤꯗꯤ ꯉꯥꯁꯨ ꯆꯥꯕ ꯌꯥꯏ ꯑꯗꯨꯕꯨ ꯃꯍꯥꯎ ꯂꯩꯗꯦꯕ꯫
ꯃꯍꯥꯎꯗꯤ ꯇꯦꯁꯇꯤ ꯂꯩꯇꯦꯕ꯫
ꯍꯣꯏ ꯈ꯭ꯋꯥꯏꯗꯤ ꯆꯤꯡꯗ ꯂꯩꯕꯁꯤꯡꯗꯤ ꯑꯥ ꯆꯠꯂꯒ ꯑꯃꯨꯛꯀ ꯉꯥ ꯂꯧꯕ ꯑꯗꯨꯒꯀꯣ ꯆꯠꯂꯒ, ꯆꯥꯕꯗꯣ ꯑꯗꯨꯒꯤꯅꯦꯕ ꯃꯍꯥꯎ ꯂꯩꯕꯗꯨ꯫
ꯍꯣꯏ꯫
ꯕꯖꯥꯔꯗ ꯂꯩꯕ ꯉꯥꯁꯤꯡꯗꯤ ꯑꯁ꯫ ꯆꯥꯕꯗꯤ ꯆꯥꯕ ꯌꯥꯏ ꯑꯗꯨꯕꯨ ꯃꯍꯥꯎꯁꯦ
ꯎꯝ ꯆꯤꯡꯒꯤꯅ ꯍꯦꯜꯂꯦꯕ꯫
ꯑꯗꯨꯒꯤꯅꯤ ꯅꯈꯣꯏꯗꯤ ꯀꯔꯤ ꯌꯦꯟꯁꯥꯡ ꯆꯥꯕ꯭ꯔꯨ ꯆꯥꯒꯦ ꯍꯥꯏ
ꯑ ꯑꯈꯣꯏꯗꯤ ꯀꯔꯤꯔ ꯃꯣꯁꯔꯨꯝꯗꯣ꯫
ꯍꯣꯏ
ꯑꯗꯨ ꯇꯥꯏꯌꯣ
ꯑꯁ ꯌꯥꯝ ꯍꯥꯎꯔꯅꯤꯍꯦ
ꯑꯣꯏ
ꯃꯨꯔꯨꯒꯤ ꯀ꯭ꯔꯤ ꯍꯥꯏꯁꯤꯔ ꯑꯃꯨꯛ ꯀꯥꯎꯈ꯭ꯔꯦ ꯑ ꯃꯁꯔꯨꯝꯒꯤ ꯁꯨꯞꯇꯣ
ꯑꯣ ꯑꯁ ꯍꯥꯎꯕꯅꯤ
ꯌꯥꯝ ꯍꯥꯎꯋꯦ ꯑꯗꯨꯗꯤ ꯑꯩꯁ
ꯑꯣ
ꯁꯦꯝꯕ ꯍꯩꯔꯗꯤꯀꯣ ꯑꯩ ꯁꯦꯝꯃꯒ ꯆꯥꯔꯗꯤ ꯑꯁ ꯊꯥꯡꯗꯤ ꯌꯥꯝ ꯍꯥꯎꯕꯅꯦ ꯑꯗꯨꯗꯣ
ꯍꯥꯎꯕꯅꯤ ꯍꯥꯎꯕꯅꯤ ꯑꯁ ꯃꯁꯔꯨꯝꯗꯤ ꯌꯥꯝ ꯍꯥꯎꯕ ꯆꯤꯟꯖꯥꯛꯅꯤ ꯀꯩꯅꯣ
ꯍꯣꯏ ꯑꯗꯨꯒ ꯆꯥ ꯑꯗꯨꯋꯦ ꯆꯥꯔꯁꯨ ꯍꯥꯎꯋꯦ ꯑꯗꯨꯒ ꯃꯍꯤꯗꯨ ꯍꯥꯎꯋꯦꯕꯀꯣ
ꯃꯔꫭꯛ ꯃꯦꯠꯄꯁꯨ ꯍꯥꯎꯕꯅꯦ ꯑꯗꯨꯏ ꯃꯁ ꯑ ꯋꯥꯏꯠ ꯀꯂꯔꯒꯤꯗꯣ
ꯍꯣꯏ ꯍꯣꯏ
ꯇꯟꯅꯣ
ꯖꯪꯒꯜꯗꯒꯨꯝꯕ ꯍꯧꯒꯠꯄꯗꯣ
ꯑꯣꯏ
ꯑꯗꯨꯗꯣ ꯑꯁ ꯍꯣ ꯂꯧꯕꯨꯛꯇ ꯑꯗꯨꯒ ꯁꯨꯃꯥꯏꯅ ꯑꯩꯈꯣꯏꯅ ꯀꯔꯤ ꯍꯥꯏꯁꯤꯔ ꯑ ꯂꯧꯕꯨꯗ ꯆꯠꯂꯒ ꯂꯧꯕꯁꯤꯡꯗꯣ
ꯑꯧ
ꯑꯗꯨꯅꯤ ꯌꯥꯝ ꯍꯥꯎꯕ ꯑꯗꯨꯒ ꯉꯥꯒ ꯑꯃꯨꯛꯀ ꯊꯝꯃꯒ ꯊꯣꯡꯉꯤ ꯑꯩꯁ ꯐꯖꯕꯅꯤꯗ
ꯑꯣꯏ
ꯑꯩꯈꯣꯏ ꯕꯞ ꯑꯩꯈꯣꯏꯒꯤ ꯃꯐꯝꯁꯨ ꯂꯩꯌꯦ ꯑꯗꯨꯗꯣ ꯑꯗꯨꯕꯨ ꯌꯥꯝ ꯇꯥꯡꯃꯟꯕꯀꯣ
ꯑꯣ
ꯄ꯭ꯂꯥꯁꯇꯤꯔ ꯑꯃ ꯑꯄꯤꯛꯄ ꯄ꯭ꯂꯥꯁꯇꯤꯔ ꯑꯃꯗ ꯌꯥꯝ ꯇꯥꯡꯉꯤꯕ ꯃꯣ ꯍꯥꯏꯕꯗꯤ ꯃꯤꯁꯤꯡꯅ ꯂꯧꯕꯀꯣ ꯑꯗꯨ ꯃꯤꯁꯤꯡꯅ ꯂꯧꯕ ꯇꯥꯡꯉꯖꯨ ꯑ ꯃꯤꯁꯤꯡꯅ ꯂꯧꯕ ꯑꯗꯨꯒꯤ ꯃꯈꯣꯏꯁꯦ
ꯈ ꯃꯐꯝꯗꯤ ꯈꯟꯗꯕ ꯎꯝ
ꯍꯣꯏ ꯍꯣꯏ ꯑꯩꯈꯣꯏ ꯃꯐꯝꯗ ꯐꯪꯅꯤ ꯑꯗꯨꯕꯨ ꯆꯤꯡꯗꯒꯤ ꯄꯨꯂꯛꯄꯁꯤꯡꯗꯨ ꯀꯣ ꯑꯗꯨ ꯑ ꯊꯔꯣꯏꯒ ꯃꯁꯤ ꯃꯨꯁꯔꯨꯝꯁꯦ ꯃꯁꯤ ꯑꯅꯤꯁꯤ ꯀꯔꯤ ꯍꯥꯏꯁꯤꯔꯥ ꯃꯤꯁꯤꯡꯅ ꯂꯧꯅꯤꯡꯕꯀꯣ ꯑꯗꯣ
ꯀꯩ ꯍꯥꯏꯁꯤꯔꯥ ꯑ ꯅꯨꯡꯊꯤꯟꯗ ꯀꯨꯝꯕ ꯆꯠꯔꯗꯤ ꯕꯖꯥꯔꯒꯨꯝꯕꯗ ꯆꯠꯂꯒ ꯂꯧꯒꯦ ꯍꯥꯏꯅ ꯆꯠꯗꯤ ꯂꯩꯔꯣꯏꯕ ꯍꯥꯏꯕꯗꯤ ꯑ ꯃꯣꯔꯅꯤꯡꯒꯨꯝꯕꯗ ꯃꯤꯁꯤꯡ ꯂꯥꯛꯑꯒ ꯂꯣꯏꯅꯃꯛ ꯂꯧꯒꯅꯦꯕꯀꯣ ꯑꯗꯨꯒꯤ ꯌꯥꯝ ꯇꯥꯡꯉꯦ ꯑꯩꯈꯣꯏꯗꯗꯤ ꯆꯥꯔꯣ ꯆꯥꯅꯤꯡꯉꯤ ꯑꯗꯨꯕꯨ ꯃꯤꯁꯤꯡꯅ ꯀꯔꯤ ꯍꯥꯏꯁꯤꯔ ꯑꯦꯗꯚꯥꯟꯁ ꯑ ꯕꯨꯛ ꯇꯧꯕꯀꯣ ꯃꯈꯣꯏ ꯂꯧꯅꯤꯡꯉꯤ ꯑꯗꯨ ꯁꯤꯗ ꯊꯝꯕꯤꯌꯣ ꯑꯗꯨꯗ ꯍꯥꯏ ꯃꯈꯣꯏꯖꯨ ꯑꯃ ꯍꯥꯏꯌꯦꯕꯀꯣ ꯑꯗꯨꯒꯤ
ꯃꯥꯟ ꯌꯥꯝꯕ ꯍꯥꯏꯇꯥꯔꯦ
ꯍꯣꯏ ꯗꯤꯃꯥꯟ ꯌꯥꯝꯃꯦ
ꯎꯝ
ꯑꯗꯨꯒꯤ ꯑꯆꯧꯕ ꯑꯄꯤꯛꯄ ꯑꯃꯥꯗꯤ ꯑꯣ ꯌꯥꯝ ꯋꯥꯡꯉꯦꯕ ꯑꯗꯨꯐꯥꯎ ꯃꯤꯁꯤꯡꯅ ꯂꯧꯅꯤꯡꯉꯤꯍꯦ
ꯍꯣꯏꯅꯦ ꯍꯥꯎꯕꯤꯒꯤꯀꯣ ꯄꯣꯠꯇꯨ ꯐꯖꯔꯗꯤ ꯍꯥꯎꯔꯗꯤ ꯄꯥꯝꯅꯕꯅꯤꯗ
ꯑꯗꯨꯅꯤ ꯍꯥꯏꯕꯗꯤ ꯑꯥ ꯔꯦꯁꯇꯨꯔꯥꯟꯗ ꯀꯨꯝ ꯂꯩꯕꯝ ꯀꯨꯝꯕ ꯃꯤꯁꯤꯡꯅꯀꯣ ꯃꯈꯣꯏꯅ ꯕꯟꯗꯜ ꯕꯟꯗꯜꯗ ꯂꯧꯕ
ꯍꯥꯎꯈꯤ
ꯍꯥꯏꯕꯗꯤ ꯃꯈꯣꯏꯅ ꯍꯣꯠ ꯇꯦꯜꯀꯨꯝꯕ ꯑꯆꯧ ꯑꯆꯧꯕ ꯍꯣꯇꯦꯜꯒꯨꯝꯕꯗ ꯃꯈꯣꯏꯅ ꯂꯧꯕꯗꯤ ꯃꯈꯣꯏꯒꯤ ꯒꯟꯁꯥꯡꯒꯤ ꯑꯗꯨꯒ ꯁꯨꯞꯒꯤꯒꯨꯝꯕꯀꯣ
ꯑꯣ
ꯃꯤꯅꯨꯗ ꯑꯃꯨꯛꯀ ꯊꯝꯂꯦꯕ ꯑꯗꯨꯒꯤ ꯊꯝꯕꯒꯤꯗꯃꯛꯇ ꯃꯈꯣꯢ ꯈꯣꯏꯅ ꯑꯦꯗꯚꯥꯟꯁ ꯍꯥꯏꯅ ꯕꯟꯗꯜ ꯕꯨꯟꯗꯜ ꯂꯧꯕ ꯑꯗꯨꯒꯤꯅꯦ ꯑꯈꯣꯏ ꯑꯃꯈꯛꯇ ꯑꯅꯤꯈꯛꯇ ꯂꯧꯒꯦ ꯍꯥꯏꯔ ꯂꯥꯛꯄ ꯃꯇꯝꯗ ꯂꯥꯢꯇꯕꯗꯣ
ꯍꯣꯢ ꯑꯗꯨ ꯃꯣꯏꯅ ꯑꯃꯨꯛꯀ ꯌꯥꯝ ꯇꯥꯡ ꯌꯥꯝ ꯇꯥꯡꯅ ꯌꯣꯟꯒꯅꯦꯕ ꯑꯃꯨꯛ ꯄꯔꯣꯐꯤꯠ ꯂꯩꯅ
ꯍꯣꯏ ꯑꯗꯨꯒꯤꯅꯦ ꯑꯗꯨꯒꯤꯅꯤ ꯃꯈꯣꯏꯅ ꯌꯥꯝ ꯇꯥꯡꯅ
ꯍꯣꯇꯦꯜꯒꯨꯝꯕꯗ ꯂꯩꯕꯁꯤꯡꯗꯤ ꯃꯈꯣꯏꯗꯤ ꯄꯩꯁꯥꯁꯨ ꯂꯥꯢꯒꯅꯤꯅ ꯑꯗ ꯑꯗꯨ ꯃꯈꯣꯏꯅ ꯑꯦꯗꯚꯥꯟꯁꯅ ꯂꯧꯕꯀꯣ ꯑꯗꯨ ꯃꯈꯣꯏꯁꯤꯡꯁꯨ ꯂꯧꯋꯦ ꯑꯗꯨꯒ ꯂꯥꯛꯄ ꯀꯁꯇꯃꯔꯁꯤꯡꯁꯨ ꯆꯥꯒꯦ ꯍꯥꯏꯅ ꯂꯥꯛꯄꯁꯤꯡꯁꯨ ꯆꯥꯔꯒ ꯃꯈꯣꯏꯅ ꯑꯃꯨꯛꯀ ꯃꯁꯔꯨꯝꯗꯣ ꯄꯥꯝꯕꯀꯣ ꯑꯗꯨꯒꯤ ꯌꯥꯝ ꯇꯥꯡꯉꯦꯕ ꯇꯥꯡꯉꯁꯨ ꯀ꯭ꯔꯤ ꯍꯥꯏꯁꯤꯔꯥ ꯑꯈꯣꯏꯒꯤ ꯊꯦꯡꯅ ꯂꯥꯛꯑꯗꯤ ꯂꯩꯔꯦ ꯂꯩꯇꯦꯕꯀꯣ ꯑꯗꯨꯒꯤꯅꯦ ꯍꯣꯏ ꯊꯔꯣꯏꯗꯤ ꯃꯈꯣꯏꯗꯤ ꯍꯣꯇꯦꯜꯗ ꯂꯩꯕꯁꯤꯡꯗꯤ ꯂꯧ ꯂꯧꯎꯗꯦ ꯑꯗꯨꯕꯨ ꯃꯁꯔꯨꯝꯗꯤꯀꯣ ꯌꯥꯝ ꯇꯥꯡꯉꯁꯨ ꯂꯧꯋꯤ ꯃꯈꯣꯏꯅ
ꯎꯝ